ꯐꯖꯕꯔꯣ
ꯎꯝ ꯇꯥꯏꯌꯦ ꯇꯥꯏꯌꯦ
ꯏꯕꯥꯅꯤꯒꯤꯗꯤ ꯌꯥꯝ ꯌꯥꯝ ꯅꯨꯡꯉꯥꯏꯀꯣ
ꯅꯨꯡꯉꯥꯏꯗꯥ ꯏꯕꯥꯅꯤꯗꯤ ꯑꯇꯣꯞꯄ ꯃꯤꯒꯤ ꯌꯥꯗꯦ
ꯗꯤ ꯑꯁ ꯂꯣꯏꯔꯦꯍꯦ ꯏꯕꯥꯅꯤꯒꯤꯖꯤ ꯈꯔ ꯆꯥꯟꯅꯕ ꯃꯥꯜꯂꯦ
ꯍꯥꯏꯗꯤ ꯑꯇꯣꯞꯄ ꯃꯤꯒꯤꯗꯤ ꯀꯔꯤ ꯍꯥꯏꯅꯤ ꯃꯣꯏꯒꯤ ꯀꯩꯅꯣ ꯅꯨꯡꯉꯥꯏꯇꯦꯕ ꯌꯥꯝꯅ
ꯎꯝ ꯅꯦꯠꯋꯥꯛꯁꯨ ꯅꯨꯡꯉꯥꯏꯇꯦ ꯑꯗꯨꯝ ꯀꯔꯟ ꯇꯥꯔꯒ ꯂꯩꯑꯦꯕ
ꯑꯗꯨꯅꯤ ꯑꯃꯨꯕꯤ ꯑꯩꯈꯣꯏ ꯈꯨꯟꯒꯤ ꯑꯃꯨꯕꯤꯗꯨꯁꯨ ꯃꯉꯣꯟꯗꯁꯨ ꯃꯥꯁꯨ ꯑꯗꯨꯝ ꯇꯧꯔꯛꯑꯣ ꯇꯧꯔꯛꯑꯣ ꯍꯥꯏꯌꯦꯕ ꯑꯩꯉꯣꯟꯗ
ꯎꯝ
ꯑꯗꯨ ꯑꯃꯨꯛꯀ ꯇꯧꯔꯛꯑꯒꯁꯨ ꯑꯃꯨꯛ ꯃꯉꯣꯟꯗ ꯂꯥꯛꯇꯦ ꯍꯥꯏꯌꯦ
ꯑꯥ ꯅꯦꯠꯋꯥꯛꯅ ꯑꯣꯏꯔꯝꯒꯅꯤ
ꯑꯗꯨ ꯑꯗꯨꯒ ꯃꯥꯅ ꯑꯩꯉꯣꯟꯗ ꯇꯧꯔꯛꯑꯗꯣꯏ
ꯑꯥ
ꯑꯃꯨꯛꯀ ꯑ ꯀꯩꯅꯣ ꯇꯧꯔꯅꯤ ꯑꯃꯨꯛꯀ ꯑꯩꯉꯣꯟꯗ ꯀꯣꯜ ꯂꯥꯛꯇꯕ ꯃꯥꯅ ꯇꯧꯕꯗꯣ
ꯑꯝ ꯅꯦꯠꯋꯥꯛꯅ ꯑꯣꯏꯔꯝꯅꯦ ꯅꯪꯒꯤꯗꯤ ꯆꯥꯟꯗꯤ ꯂꯩꯇ꯭ꯔꯣ
ꯆꯥꯟꯗꯤ ꯂꯇꯦꯗ
ꯆꯟꯗꯤ ꯂꯩꯔꯗꯤ ꯐꯣꯟ ꯑꯅꯧꯕ ꯄꯥꯏꯕ ꯌꯥꯔꯦ
ꯑꯁ
ꯍꯟ-ꯍꯟꯗꯛ ꯚꯥꯏꯔꯦꯜ ꯆꯠꯂꯤꯗꯣ ꯈꯪꯗ꯭ꯔꯣ ꯅꯪ
ꯆꯥꯟꯗꯤ ꯑꯔꯤꯕ ꯂꯩꯔꯗꯤ ꯆꯥꯟꯗꯤ ꯑꯃꯅ ꯐ ꯐꯣꯟ ꯑꯅꯧꯕ ꯑꯃ ꯂꯧꯕ ꯌꯥꯏ ꯍꯥꯏꯌꯦ
ꯑꯗꯨꯃꯥꯏꯟꯗꯤ ꯍꯥꯏꯥꯌꯦ
ꯎꯃ ꯐꯥꯒꯤꯔ ꯑꯁꯦꯡꯕꯔꯁꯨ ꯈꯪꯗꯦ
ꯎꯗꯤ ꯎꯏꯌꯦꯕꯀꯣ ꯐꯦꯁꯕꯨꯛꯇ
ꯎꯝ
ꯑꯗꯣ ꯑꯗꯨꯝ ꯊꯥꯖꯗꯕ ꯐꯥꯒꯤ ꯌꯥꯝ ꯃꯥꯟꯕ ꯑꯗꯨꯏ ꯇꯨꯃꯤꯟꯅ ꯂꯩꯕꯅꯦꯕ
ꯆꯟꯗꯤꯁꯨ ꯌꯥꯝ ꯀꯥꯟꯅꯩꯗ ꯅꯍꯥꯟꯋꯥꯏ ꯑꯩꯈꯣꯁ ꯀꯨꯜ ꯀꯥꯔꯤꯉꯩꯗ ꯂꯨꯄꯥ ꯃꯈꯥꯏ ꯂꯨꯄꯥ ꯑꯃ ꯐꯥꯎ ꯆꯟꯗꯤ ꯑꯗꯨꯝ ꯑꯆꯥꯄꯣꯠ ꯂꯩꯔꯒ ꯆꯥꯕꯅꯦ
ꯑꯣ ꯑꯣ ꯑꯗꯨꯅꯦ ꯑꯗꯨ ꯃꯇꯝꯗꯗꯤ ꯃꯈꯥꯏ ꯐꯥꯎꯗꯤ ꯈꯪꯉꯦꯀꯣ
ꯑꯥ ꯈꯪꯉꯦ
ꯑꯇꯣꯞꯄ ꯍꯥꯏꯗꯤ ꯁꯤꯀꯤ ꯁꯤꯀꯤꯁꯨ ꯈꯪꯕ ꯃꯥꯜꯂꯦꯗ
ꯈꯪꯗꯦ ꯃꯈ ꯈꯥꯏꯗꯤ ꯈꯥꯡꯉꯦ
ꯅꯪ ꯁꯤ ꯅꯪ ꯁꯤꯀꯤ ꯃꯇꯝꯁꯨ ꯈꯪꯗꯕ ꯑꯩ ꯁꯤꯀꯤ ꯃꯇꯝ ꯈꯪꯕ ꯃꯥꯜꯂꯦ
ꯑ ꯅꯪ ꯌꯥꯝ ꯂꯤꯔꯦꯅ
ꯑꯍꯥ-ꯍꯥ-ꯍꯥ-ꯍꯥ ꯈꯪꯗꯦ ꯑꯩ ꯁꯤꯀꯤ ꯃꯇꯝꯗꯣ ꯈꯪꯕ ꯌꯥꯝ ꯃꯥꯜꯂꯦꯕ
ꯎꯝ ꯀꯍꯥꯎ ꯑꯩꯈꯣꯏ ꯁ꯭ꯀꯨꯜ ꯃꯅꯥꯛꯇ ꯍꯣꯇꯦꯜ ꯑꯃ ꯐꯝꯕꯗꯣ ꯀꯥꯡꯉꯧ ꯀꯥꯡꯉꯧꯒ ꯕꯣꯔꯥꯒ ꯑꯗꯨꯝ ꯂꯩꯔꯒ ꯆꯥꯕꯗꯣ ꯑꯩꯈꯣꯏ ꯈꯪꯗ꯭ꯔꯣ
ꯅꯨꯡꯁꯤꯌꯦꯅꯦ ꯑꯩꯈꯣꯏ ꯃꯇꯝ ꯍꯥꯏꯗꯤ ꯃꯔꯛ ꯑꯥ ꯑꯃꯗꯗꯤ ꯇꯤꯐꯜ ꯄꯨ ꯄꯨꯁꯦꯅ ꯍꯥꯏꯅꯕꯗꯣ ꯈꯪꯕ꯭ꯔꯥ ꯑꯗꯨ ꯄꯨꯈꯤꯕ꯭ꯔꯥ ꯑꯈꯣꯏ
ꯈꯪꯗꯦ ꯄꯨꯕ꯭ꯔꯥ ꯄꯨꯗꯕ꯭ꯔꯥ ꯍꯩꯒꯨꯝ ꯍꯩꯒꯨꯝꯕꯗꯤ ꯄꯨꯔꯒ ꯆꯥꯏꯅ
ꯑꯗꯨꯕꯨꯗꯤ ꯆꯥꯏꯅꯦ ꯑꯩꯈꯣꯏꯁꯦ ꯃꫭꯔꯣꯛ ꯃꫭꯔꯣꯛ ꯐꯥꯎ ꯊꯨꯝꯒ ꯃꯦꯜꯂ ꯆꯥꯕꯗꯨꯗꯤ ꯑꯩꯈꯣꯏ
ꯑꯗ ꯑꯗꯨꯅ ꯈꯔ ꯂꯥꯏꯔꯦ ꯃꯣꯏ ꯀꯩꯅꯣ ꯄꯥꯟ ꯆꯥꯕꯁꯤꯡꯗꯣ ꯑꯗꯨꯗꯤ ꯑꯦꯁꯤꯠ ꯐꯥꯎ ꯆꯥꯔꯤꯗꯨꯗꯤ ꯄ‌ꯦꯀꯦꯠꯇ ꯍꯥꯜꯂꯒ
ꯑꫭ ꯍꯣꯏ ꯑ‌ꯦꯁꯤꯠꯇꫭ ꯍꯥꯎꯋꯤ ꯍꯥꯏꯀꯣ
ꯈꯥꯃꯦꯟ ꯐꯥꯎ ꯑꯃ ꯌꯥꯝ ꯆꯥꯎꯕ ꯑꯃ ꯄꯨꯔꯛꯑꯒ ꯆꯥꯔꯤꯗꯨꯗꯤ ꯃꯣꯏ
ꯃꯣꯏꯗꯤ ꯆꯥꯛ ꯖꯥꯠ ꯖꯥꯠ
ꯄꯨꯔꯥ ꯎꯝ ꯚꯦꯔꯥꯅꯤ ꯑꯗꯨꯗꯤ ꯄꯪꯆꯥ ꯆꯕꯖꯥꯠꯅꯤ ꯍꯥꯎꯖꯥꯠꯅꯤ ꯑꯗꯨꯅꯤ
ꯑꯃ ꯀꯔꯤꯕ ꯎꯝ ꯕꯦꯇ꯭ꯔꯤꯒꯤ ꯑꯃ ꯆꯥꯕꯗꯣ ꯈꯪꯕ꯭ꯔꯥ ꯃꯅꯤꯡꯗ ꯂꯩꯕ ꯕꯦꯇꯤꯒꯤ ꯑꯗꯨꯁꯨ ꯆꯥꯕꯗꯨ ꯃꯣꯏꯗꯤ
ꯑꯗꯨꯅꯦ
ꯀꯅꯥꯅꯕꯨ ꯆꯥꯒꯤꯔꯣ
ꯕꯤꯔꯥꯅꯤ ꯃꯣꯏꯖꯤꯗꯤ ꯍꯩꯒꯨꯝꯕ ꯆꯥꯕꯗꯤ ꯈꯪꯉꯦ ꯍꯣꯏ ꯀꯩꯅꯣ ꯐꯥꯔꯛꯄꯗꯣ ꯈꯪꯕ꯭ꯔꯥ
ꯑꯣꯐꯤꯁꯇꯥ ꯀꯧꯈꯠꯂꯒ ꯆꯩ ꯆꯥꯕꯗꯣ
ꯑꯩꯈꯣꯏꯗꯤ ꯑꯗꯨꯒꯨꯝꯕ ꯆꯥꯏꯌꯦ ꯑꯗꯨꯕꯨ ꯂꯩꯁꯥꯕꯤ ꯑꯃꯗꯨꯗꯤ
ꯎꯝ
ꯂꯦꯇꯔ ꯐꯪꯕꯒꯤ ꯐꯥꯈꯤꯕ ꯅꯠꯇ꯭ꯔꯣ
ꯃꯥꯅꯦ
ꯑꯗꯨꯒ ꯃꯥ ꯅꯠꯇꯦ ꯍꯥꯏꯒꯔꯣ
ꯑꯍꯣꯏ ꯃꯥ ꯅꯠꯇꯦꯅ ꯍꯥꯏꯕꯗꯣ ꯑꯗꯨꯁꯨ ꯅꯩꯗꯤ ꯅꯩꯔꯛꯄꯅꯤꯗ ꯃꯥꯒꯤ ꯍꯦꯟ ꯔꯥꯏꯇꯤꯡꯖꯨ ꯌꯦꯟ ꯃꯈꯣꯡ ꯀꯥꯎꯕ ꯌꯥꯝ ꯃꯥꯟꯗꯥꯏꯅꯦ
ꯑꯗꯨꯅꯤ ꯑꯗꯨꯒ ꯃꯥ ꯅꯥꯗꯤ ꯍꯥꯏ
ꯏꯄꯤꯛ ꯄꯤꯛꯑꯒ ꯍꯧꯖꯤꯛꯇꯤ ꯈꯔ ꯐꯖꯔꯕ꯭ꯔꯥ
ꯑꯁ ꯂꯩꯁꯥꯕꯤ ꯌꯥꯝ ꯐꯖꯔꯕꯅꯤ ꯍꯧꯖꯤꯛꯇꯤ ꯅꯩꯔꯕꯅꯤꯍꯦ
ꯍꯧꯖꯤꯛꯇꯤ ꯅꯣꯏꯔꯕꯅꯦ ꯑꯗꯨ ꯅꯨꯄꯤꯗꯣ
ꯑꯝ ꯅꯣꯏꯁꯨ ꯅꯣꯏꯔꯤ ꯍꯣꯏ
ꯅꯣꯏꯔꯒ ꯑꯗꯨꯝ ꯐꯖꯔꯦ ꯍꯥꯏꯗꯤ
ꯃꯄꯥꯟꯗ ꯂꯩꯕꯅꯤꯅ ꯎꯝ ꯎꯝ
ꯅꯍꯥꯟꯋꯥ ꯀꯩꯅꯣꯅꯦ ꯀꯦꯁꯦꯠꯀꯨꯝꯕꯁꯨ ꯐꯥꯕꯗꯣ ꯈꯪꯗ꯭ꯔꯣ ꯅꯪ ꯅꯕꯥꯅꯤꯅꯦ ꯀꯦꯁꯦꯠ ꯑꯗꯨꯝ ꯂꯧꯔꯒ ꯌꯦꯡꯉꯤ ꯑꯣ ꯑꯣ ꯑꯣ ꯑꯗꯨꯒ
ꯑꯀꯣꯠꯄꯤ ꯏꯕꯥꯅꯤꯅꯦ ꯐꯥꯕꯗꯣ
ꯑꯣ ꯑꯣꯏꯔꯝꯒꯅꯤ ꯀꯣꯔꯤꯌꯥꯟꯒꯤ ꯀꯥꯅꯦ ꯐꯖꯅ ꯌꯦꯡꯅꯤ ꯀꯔꯤ ꯍꯥꯏꯔ ꯕꯤ ꯇꯤ ꯑꯦꯁ ꯀꯥꯏꯅ
ꯕꯤ ꯇꯤ ꯌꯦꯁ ꯅꯠꯇꯦ ꯀꯣꯔ꯭ꯌꯟ ꯗ꯭ꯔꯃꯥꯅꯦ ꯑꯗꯨ ꯃꯇꯝꯗ ꯕꯤ ꯇꯤ ꯌꯦꯁ ꯈꯪꯗꯦ ꯍꯣꯏ ꯗ꯭ꯔꯤꯝ ꯍꯥꯏ ꯗꯣ ꯑꯗꯨ ꯐꯥ
ꯈꯪꯗꯦ ꯅꯍꯥꯟꯋꯥꯏꯗꯤ ꯀꯦꯁꯦꯠꯀꯨꯝꯕꯖꯦ ꯇꯤꯚꯤꯒꯨꯝꯕ ꯐꯖꯅ ꯌꯦꯡꯉꯤꯀꯣ
ꯌꯦꯡꯉꯦꯗ ꯀꯦꯁꯦꯠ ꯑꯁ
ꯎꯝ ꯀꯦꯁꯤꯠ ꯐꯖꯅ ꯌꯥꯝꯕꯅꯤ ꯎꯝ ꯕꯖꯥꯔ ꯆꯠꯂꯗꯤ ꯀꯦꯁꯦꯠ ꯑꯗꯨꯝ ꯂꯩꯔꯒ ꯄꯨꯔꯛꯄꯅꯦ
ꯑꯗꯨꯅꯦ ꯅꯣꯏꯗꯤ ꯇꯤꯚꯤ ꯂꯩꯇ꯭ꯔꯕꯣ
ꯂꯩꯇ꯭ꯔꯦ ꯄꯣꯛꯈꯥꯏꯈ꯭ꯔꯦ ꯍꯨꯟꯗꯣꯛꯈ꯭ꯔꯦ ꯍꯨꯟꯗꯣꯛꯈ꯭ꯔꯦꯕ ꯌꯦꯡꯕ ꯌꯥꯗ꯭ꯔꯦ ꯑꯗꯨꯝ ꯀꯔꯤ ꯍꯥꯏꯖꯤꯔꯥ ꯏꯁꯇꯦꯁꯟ ꯁꯣꯏꯌꯦ ꯍꯥꯏꯕ꯭ꯔꯥ ꯑꯗꯨꯃꯥꯏꯅ ꯇꯧꯕ ꯑꯃꯅ ꯕ꯭ꯂꯦꯛ ꯑꯦꯟ ꯍ꯭ꯋꯥꯏꯠ ꯑꯗꯨꯝ ꯅꯤꯛꯑꯒ ꯂꯩꯕ꯭ꯔꯥꯕ ꯈꯪꯕ꯭ꯔꯥ
ꯑꯣ ꯑꯣ ꯈꯪꯉꯦ
ꯎꯝ ꯄꯤꯛꯆꯔ ꯊꯣꯛꯇꯕꯗꯣ ꯑꯗꯨꯃꯥꯏꯅ ꯇꯧꯋꯦꯕ ꯑꯗꯨꯒꯤ ꯍꯨꯟꯗꯣꯛꯈ꯭ꯔꯦ ꯂꯩꯇ꯭ꯔꯦ ꯇꯤꯚꯤꯒꯤ ꯀꯥꯟꯅꯗ꯭ꯔꯦꯗ ꯍꯧꯖꯤꯛꯇꯤ ꯐꯣꯟ ꯑꯗꯨꯝ ꯂꯩꯕꯅꯤꯅ ꯃꯁꯥ ꯃꯁꯥ ꯐꯣꯟ ꯑꯗꯨꯝ ꯌꯦꯡꯅꯔꯦꯗ
ꯆꯨꯝꯃꯦꯅꯦ ꯑꯗꯨ ꯅꯣꯏ ꯃꯃꯥꯗꯤ
ꯑꯦ ꯏꯅꯥꯎꯄꯤꯒꯤ ꯐꯣꯟ ꯑꯔꯤꯕ ꯂꯩꯌꯦ ꯑꯗꯨ ꯌꯦꯡꯒ ꯂꯩ
ꯑꯣ ꯃꯥꯅ ꯑꯗꯨ ꯄꯥꯏꯕ꯭ꯔꯣ
ꯎꯝ ꯄꯥꯏꯗ‌ꯦꯗ ꯑꯗꯨꯝ ꯐꯤꯂꯝꯒꯨꯝꯕ ꯐꯤꯂꯝꯒꯨꯝꯕ ꯌꯦꯡꯕꯗꯤ ꯍꯩꯔꯦ ꯌꯨꯇꯨꯕꯀ ꯑꯗꯨ ꯑꯗꯨꯝ
ꯐꯣꯟ ꯇꯧꯕꯁꯨ ꯇꯝꯕꯤꯌꯨꯍꯦ
ꯐꯣꯟ ꯇꯧꯕꯗꯤ ꯍꯩꯔꯣꯏ ꯄꯥꯏꯈꯠꯄꯗꯤ ꯍꯩ ꯅꯣꯏ ꯃꯥꯗꯤ ꯍꯥꯏꯔꯕꯣ
ꯈ‌‌ꯣꯏ ꯃꯃꯥꯒꯤ ꯑꯩꯈꯣꯏꯅ ꯈꯪꯍꯟ ꯍꯩꯍꯟꯕꯅꯦ ꯍꯥꯏꯕꯗꯤꯅꯦ ꯑ ꯑꯩꯈꯣꯏꯒꯤ ꯑ ꯀꯩꯅꯣꯗꯣ ꯃꯁꯛꯁꯤꯡꯗꯣ
ꯑꯥ
ꯃꯁꯛꯁꯤꯡꯗꯣ ꯍꯥꯞꯄꯤꯕ ꯐꯣꯟ ꯇꯧꯕ ꯃꯇꯝꯗ ꯑꯗꯨ ꯃꯁꯛꯇꯨ ꯊꯤꯔꯒꯀꯣ ꯐꯣꯟ ꯇꯧꯔꯛꯄꯅꯦ ꯏꯃꯥꯗꯤ ꯅꯣꯏꯁꯨ ꯁꯨꯃꯥꯏꯟ ꯇꯧꯕꯤꯌꯣ
ꯎꯝ ꯇꯧꯁꯤꯔꯥ ꯈꯟꯕꯅꯤꯅꯦ
ꯍꯥꯏꯗꯤ ꯗꯤ ꯃꯇꯝ ꯐꯠꯇꯕꯅꯤꯅ ꯑꯗꯨꯝ ꯃꯁꯥ ꯃꯁꯥꯒꯤ ꯄꯥ ꯐꯣꯟ ꯄꯥꯏꯗ꯭ꯔꯗꯤ ꯌꯥꯗ꯭ꯔꯦꯕ
ꯌꯥꯗꯦꯅꯦ ꯏꯅꯥꯎꯄꯤꯒꯤ ꯐꯣꯟꯗꯣ ꯌꯥꯝ ꯂꯤꯔꯕ ꯅꯤꯅꯀꯣ ꯑꯗꯨꯒꯤ ꯌꯥꯗꯦꯕ ꯅꯦꯠꯋꯛꯁꯨ ꯑꯝꯐꯥꯎ ꯌꯥꯗꯦ
ꯁꯤꯝꯅ ꯑꯣꯏꯔꯝꯒꯅꯤꯅ ꯑꯗꯨꯗꯤ
ꯁꯤꯝꯅ ꯅꯠꯇꯦ ꯐꯣꯟꯗꯣ ꯌꯥꯝ ꯂꯤꯔꯦꯕ ꯍꯦꯡ ꯑꯗꯨꯝ ꯆꯠꯂꯒ ꯂꯩꯔꯦꯕ ꯑꯗꯣ ꯅꯦ ꯐꯣꯟ ꯇꯥꯡꯕꯐꯥꯎ ꯄꯥꯏꯕ ꯐꯪꯗꯦ
ꯆꯨꯝꯃꯤꯅꯦ ꯋꯥꯏꯅꯦ ꯀꯔꯤ ꯇꯧꯁꯤꯔ ꯈꯪꯗꯦ ꯅꯪ ꯑꯣꯖꯥꯒꯨꯝꯕꯗꯤ ꯇꯧꯅꯤꯡꯗ꯭ꯔꯣ
ꯇꯧꯗ꯭ꯔꯦ ꯌꯨꯝꯗ ꯑꯗꯨꯝ ꯂꯩꯔꯦ
ꯄ꯭ꯔꯥꯏꯃꯔꯤ ꯇꯤꯆꯔꯒꯨꯝꯕ ꯇ꯭ꯔꯦꯅꯤꯡ ꯆꯠꯄꯗꯣ ꯇꯧꯅꯤꯡꯗ꯭ꯔꯣ
ꯑ ꯅꯍꯥꯟ ꯍꯀꯨꯝꯗꯣ ꯆꯠꯀꯦꯅ ꯇꯧꯕꯅꯦ ꯐꯖꯅ ꯑꯗꯣ ꯄꯩꯁꯥ ꯌꯥꯝ ꯆꯪꯉꯦ ꯍꯥꯏꯌꯦ ꯑꯗꯣ ꯇꯝꯕꯖꯨ
ꯆꯪꯕꯨꯗꯤ ꯆꯪꯉꯦ ꯑꯗꯣ ꯀꯩꯕ ꯊꯥ ꯑꯍꯨꯝꯒꯤ ꯀꯣꯔꯁꯇꯤ ꯌꯥꯝꯗ꯭ꯔꯦꯗꯅ ꯍꯧꯖꯤꯛꯇꯤ ꯑꯣꯐꯔ ꯄꯤꯕꯅꯤꯅ
ꯑꯗꯨ ꯑꯣꯏꯔꯁꯨ ꯌꯥꯝ ꯆꯪꯉꯦ ꯍꯥꯏꯌꯦꯕ ꯐꯤ ꯐꯤꯒꯨꯝꯕ ꯂꯩꯕ ꯗ꯭ꯔꯦꯁ ꯀꯨꯝꯕ ꯂꯧꯒꯅꯤ ꯀꯔꯤ ꯀꯔꯥ ꯑꯗꯨꯝ ꯂꯧꯒꯅꯤ ꯍꯥꯏ
ꯀꯔꯤ ꯑꯃꯈꯛꯇꯪꯗꯨꯕꯣ
ꯅꯠꯇꯦ ꯄꯩꯁꯥ ꯌꯥꯝ ꯆꯪꯉꯦ ꯍꯥꯏꯌꯦ
ꯈꯪꯗꯦ ꯑꯗꯨ ꯇꯝ ꯑꯗꯨꯒꯨꯝꯕ ꯇꯝꯕꯅꯗꯤ ꯐꯕꯅꯦ ꯍꯌꯦꯡꯋꯥꯏꯐꯥꯎ ꯍꯥꯏꯗꯤ ꯌꯨꯝ ꯄꯥꯜꯂꯒꯁꯨ ꯑꯗꯨꯝ ꯀꯨꯜꯒꯤ ꯇ꯭ꯔꯥꯏ ꯇꯧꯕ ꯌꯥꯏꯗꯅ ꯄ꯭ꯔꯥꯏꯃꯔꯤ ꯑꯣꯏꯔꯁꯨ ꯊꯥꯗꯗꯤ ꯂꯥꯛꯄꯅꯤꯅ ꯑꯗ ꯑꯩꯁꯨ ꯇ꯭ꯔꯥꯏꯗꯤ ꯇꯧꯅꯤꯡꯕꯅꯦ ꯑꯗꯨ
ꯇꯧꯅꯦ ꯅꯪꯗꯤ ꯑꯗꯨꯗꯁꯨ ꯂꯩꯕꯅꯤꯅ
ꯍꯟꯗꯛ ꯆꯍꯤꯗꯤ ꯇꯧꯔꯔ‌ꯣꯏ ꯄꯩꯁꯥ ꯈꯔ ꯇꯨꯡꯖꯟꯒꯦ ꯑꯗꯨꯒ ꯃꯊꯪ ꯆꯍꯤꯗ ꯑꯣꯏꯅ ꯇꯧꯒꯦꯔꯥ ꯇꯧꯁꯤꯔꯥꯅ ꯈꯟꯕ ꯑꯗꯨ ꯆꯍꯤꯗꯤ ꯌꯥꯝꯗ꯭ꯔꯤꯗꯅ ꯑꯩꯈꯣꯏ ꯇꯨ ꯊꯥꯎꯖꯟ ꯍꯥꯏꯗꯤ ꯑꯍꯨꯝ ꯑꯍꯨꯝꯗ ꯊꯝꯕꯅꯤꯅ
ꯑꯥ
ꯍꯥꯏꯗꯤ ꯑꯩꯈꯣꯏꯒꯤ ꯗꯦꯔꯨꯕꯥꯠꯇꯣ
ꯑꯥ
ꯑꯗꯨꯃꯥꯏꯅ ꯊꯝꯕꯅꯦ ꯆꯍꯤꯗꯤ ꯍꯧꯖꯤꯛꯁꯦ ꯑꯩꯈꯣꯏ ꯇ꯭ꯋꯦꯟꯇꯤ ꯊ꯭ꯔꯤ ꯑꯣꯏꯔꯅꯤꯅꯀꯣ ꯗꯦꯠ ꯑꯣꯐ ꯕꯥꯔꯠꯀꯤꯗꯨꯒ ꯍꯥꯏꯔꯗꯤ ꯑꯣꯏꯒꯦꯔꯥ
ꯈꯪꯗꯦ ꯑꯣꯏꯔꯝꯒꯅꯤ ꯀꯨꯟꯗꯤ ꯍꯦꯜ
ꯑꯗꯨ ꯑꯣꯏꯔꯗꯤ ꯑ ꯀꯨꯟꯗꯤ ꯍꯦꯜꯂꯁꯨ ꯍꯥꯏꯗꯤ ꯂꯩꯔꯤꯕ ꯆꯍꯤꯗꯣ ꯑꯗꯨ ꯑꯣꯏꯔꯗꯤ ꯆꯪꯕ ꯌꯥꯔꯤ ꯀꯔꯤ ꯑ ꯇꯝꯕ ꯌꯥꯔꯤ ꯍꯥꯏꯕ ꯑꯩꯈꯣꯏꯗꯣ
ꯑꯦ ꯀꯔꯤꯁꯨ ꯇꯣꯝꯅꯤꯡꯗꯦ ꯌꯨꯝꯗ ꯑꯗꯨꯝ ꯂꯩꯅꯤꯡꯉꯦ ꯑꯩꯗꯤ
ꯑ ꯌꯨꯝꯗ ꯑꯗꯨꯨꯝ ꯂꯩꯌꯦ ꯀꯔꯤ ꯇꯧꯕꯤꯔꯣ
ꯑꯁꯦꯡꯕ ꯑꯗꯨ ꯈꯜꯂꯨꯔꯒ ꯑꯗꯨꯝ ꯋꯥꯏꯑꯕ ꯋꯥꯈꯜꯁꯦ
ꯑꯗꯨꯅꯦ ꯇꯝꯁꯤꯅꯦ ꯍꯥꯏꯗꯤ ꯈꯪꯗ꯭ꯔꯒ ꯄꯩꯁꯥ ꯂꯩꯇꯕꯁꯦ ꯌꯥꯝ ꯋꯥꯏꯅꯦ ꯑꯩꯈꯣꯏꯁꯨꯀꯣ ꯁꯞꯄꯣꯔꯠ ꯇꯧꯕꯤꯅꯕ ꯃꯤ ꯂꯩꯔꯗꯤ ꯇꯝꯕꯗꯤ ꯌꯥꯕꯅꯤ ꯑꯗꯨ ꯏꯁꯥꯅ ꯇꯥꯜꯂꯒ ꯇꯝꯒꯗꯕꯅꯤꯅ ꯌꯥꯝ ꯋꯥꯏꯑꯦ
ꯑꯦ ꯀꯨꯝꯁꯤ ꯇꯥꯜꯂꯗꯤ ꯄꯩꯁꯥ ꯌꯥꯝ ꯐꯪꯉꯅꯤꯅ ꯑꯗꯨꯗꯣ ꯑ ꯅꯦꯛꯁ ꯏꯌꯔꯗ ꯇꯃ
ꯑꯃꯨꯛꯀ ꯌꯨꯝꯗꯁꯨ ꯄꯩꯁꯥ ꯊꯥꯏꯌꯦ ꯂꯤꯁꯤꯡ ꯑꯅꯤꯒ ꯆꯥꯃꯉꯥ
ꯎꯝ ꯅꯣꯏ ꯅꯆꯤꯟ ꯏꯅꯥꯎ ꯑꯍꯨꯝ ꯄꯩꯁꯥ ꯇꯥꯜꯂꯤ ꯑꯗꯨꯗꯤ ꯄꯩꯁꯥ ꯋꯥꯅꯤꯡꯉꯥꯏ ꯂꯩꯇꯦ ꯅꯠꯇ꯭ꯔꯣ ꯑꯍꯨꯝꯅ ꯑꯗꯨꯝ ꯁꯨꯔꯒ ꯃꯔꯨꯞꯇꯨ ꯁꯦꯚꯤꯡꯅꯤꯅꯦ
ꯁꯦꯚꯤꯡ ꯑꯣꯏꯔꯁꯨ ꯃꯣꯏ ꯊꯣꯛꯄ ꯑꯩꯅ ꯁꯤꯗ ꯑꯗꯨꯝ ꯆꯥꯛ ꯌꯦꯟꯁꯥꯡꯗꯣ ꯑꯩꯅ ꯑꯌꯥꯝꯕ ꯄꯨꯊꯣꯛꯑꯦ ꯑꯗꯨꯗꯤ ꯑꯩꯒꯤꯗꯤ ꯁꯦꯚꯡ ꯂꯩꯇꯦ
ꯅꯆꯁꯨ ꯑꯗꯨꯝ ꯇꯧꯔꯤꯕ꯭ꯔꯣ ꯁꯨꯔꯤꯕ꯭ꯔꯣ ꯊꯕꯛ
ꯁꯨꯑ ꯃꯥꯁꯨ ꯃꯆꯥꯗꯨ ꯂꯩꯕꯅꯤꯅ ꯃꯆꯥꯒꯤꯜ ꯑꯗꯨ ꯑꯗꯨꯝ ꯄꯤꯕ
ꯑꯗꯨꯅꯦ ꯍꯧꯖꯤꯛꯀ ꯃꯇꯝꯁꯤꯗꯤ ꯑꯉꯥꯡ ꯂꯩꯕꯁꯤ ꯄꯩꯁꯥ ꯌꯥꯝ ꯆꯪꯕꯅꯦ ꯁꯀꯨꯜ ꯐꯤꯁ ꯈꯛꯇ ꯅꯠꯇꯦ ꯍꯧꯖꯤꯛꯇꯤ ꯕꯦꯟ ꯐꯤꯁꯁꯨ ꯑꯃꯨꯛ ꯇꯧꯒꯅꯤ ꯇꯨꯏꯁꯟꯁꯨ ꯆꯠꯇ꯭ꯔꯁꯨ ꯌꯥꯗꯦ
ꯄꯨꯂꯞ ꯑꯍꯨꯝ ꯇꯧꯕꯅꯤꯅꯀꯣ ꯄꯩꯁꯥ ꯂꯩꯗꯕ ꯃꯤꯁꯤꯡꯗꯤ ꯑꯁ ꯁ꯭ꯀꯨꯜꯒ ꯀꯥꯍꯟꯕꯒ ꯉꯝꯃꯔꯣꯏ ꯑꯉꯥꯡꯁꯤꯡ
ꯑꯗꯨ ꯅ ꯌꯥꯝ ꯋꯥꯏꯗ
ꯎꯝ ꯑꯁꯤꯗꯗꯤ ꯈꯔ ꯐꯩꯌꯦ ꯑ ꯆꯤꯡꯗꯁꯨ ꯑꯁ ꯂꯣꯏꯔꯦ ꯑꯉꯥꯡꯁꯤꯡ ꯁ꯭ꯀꯨꯜ ꯐꯤꯁꯗꯒꯤ ꯕꯦꯟ ꯐꯤꯁꯀꯨꯝꯕꯅ ꯌꯥꯝꯃꯦꯕ
ꯌꯥꯝꯃꯦ ꯍꯣꯏ ꯑꯁ ꯀꯅꯥꯅ ꯉꯝꯒꯦꯔꯥ ꯈꯪꯗꯦ ꯅꯪꯗꯤ ꯄꯨꯡ ꯀꯌꯥ ꯇꯨꯡꯒꯦ
ꯍꯥꯏꯗꯤ ꯑꯗꯨꯝ ꯇꯨꯝꯅꯤꯡꯕ ꯃꯇꯝꯗ ꯇꯨꯝꯃꯦꯗ
ꯑꫭ
ꯉꯁꯥꯏ ꯑꯌꯨꯛ ꯑꯌꯨꯛꯂꯥ ꯕꯣꯁ ꯑꯅꯥꯕꯗꯣ ꯑꯗꯨ ꯍꯧꯒꯠꯂꯒ ꯌꯦꯡꯉꯦ
ꯑꯁ ꯌꯥꯝ ꯐꯩꯅꯦ ꯅꯅꯥꯎ ꯅꯨꯄꯥꯁꯨ ꯀꯣ ꯋꯥꯔꯤ ꯁꯥꯁꯦꯕꯁꯨ ꯁꯨꯡꯌꯥꯏꯗ ꯏꯕꯥꯅꯤ ꯃꯇꯝꯗꯨ ꯆꯥꯟꯅꯗꯕ ꯃꯥ ꯉꯁꯥꯏ ꯑꯩꯉꯣꯟꯗ ꯋꯥꯔꯤ ꯁꯥꯁꯤ ꯍꯥꯏꯔꯝꯕꯅꯦꯕ ꯄꯨꯡ ꯇꯔꯨꯛꯇꯣ ꯑꯗꯨꯗ ꯑꯩꯗꯤ ꯌꯨꯝ ꯍꯜꯂꯛꯄꯗ ꯉꯥꯏ ꯌꯨꯝ ꯍ ꯍꯟꯅꯤꯡꯉꯥꯏ ꯆꯠꯂꯒ ꯂꯩꯌꯦ ꯂꯝꯕꯤꯗ
ꯑꫭ
ꯑꯗꯨ ꯌꯨꯝ ꯌꯧꯔ ꯇꯧꯔꯛꯀꯦ ꯍꯥꯏꯔꯦ ꯑꯃꯨꯛ ꯑꯃ ꯃꯉꯣꯟꯗ ꯑꯃꯨꯛ ꯇꯧꯔꯁꯦ ꯍꯥꯏꯗꯤ ꯃꯥ ꯑꯃꯨꯛ ꯂꯥꯏꯅ ꯂꯩꯔꯦ ꯋꯥꯔꯤ ꯁꯥꯟꯅꯕ ꯃꯇꯝ ꯂꯩꯇꯦ
ꯈꯪꯗꯦ ꯃꯥꯁꯨ ꯌꯥꯝ ꯊꯕꯛ ꯆꯦꯟꯕꯔꯥ ꯈꯪꯗꯦ
ꯐꯣꯟꯗ ꯊꯕꯛ ꯌꯥꯝ ꯆꯤꯜꯂꯦꯕ ꯃꯥꯗꯤ ꯍꯧꯖꯤꯛꯇꯤ ꯐ꯭ꯔꯤ ꯂꯩꯕ ꯃꯥꯜꯂꯦ ꯇꯃꯤꯟ ꯇꯨꯃꯤꯟ ꯂꯩꯈ꯭ꯔꯦ
ꯎ ꯑꯗꯨꯒ ꯑꯩꯅ ꯃꯦꯁꯦꯁ ꯊꯥꯕꯁꯨ ꯌꯦꯡꯕꯤꯗꯅꯦ
ꯍꯧꯖꯤꯛꯂꯣ
ꯎꯝ ꯐ꯭ꯔꯤꯗ ꯂꯩꯔꯒ ꯍꯥꯏꯄꯥ ꯌꯥꯝ ꯁꯥꯏꯅꯦ
ꯑꯪ
ꯐ꯭ꯔꯤꯗ ꯂꯩꯕ꯭ꯔꯥ ꯂꯩꯇꯕ꯭ꯔꯥ ꯅꯨꯄꯤꯁꯤꯡꯅ ꯀꯣꯜ ꯇꯧꯔꯛꯄꯁꯤꯗꯤ ꯑꯔꯣꯏꯕꯅꯤ
ꯎꯝ ꯅꯁꯛꯇꯣ ꯈ